ꯄ꯭ꯔꯕꯣ
ꯇꯥꯔꯦ ꯆꯥꯛ ꯏꯁꯤꯡ ꯆꯥꯔꯕ ꯀꯃꯥꯏꯅ ꯇꯧꯔꯒꯦ
ꯆꯥꯛ ꯏꯁꯤꯡ ꯆꯥꯗ꯭ꯔꯤꯌꯦ ꯆꯥꯛ ꯏꯁꯤꯡ ꯆꯥꯗ꯭ꯔꯤ ꯑꯩꯁꯦ ꯕ꯭ꯔꯦꯛꯐꯥꯁꯁꯨ ꯇꯧꯗ꯭ꯔꯤ ꯏꯁꯨ ꯏꯔꯨꯖꯗ꯭ꯔꯤ ꯆꯥꯛ ꯏꯁꯤꯡꯁꯨ ꯆꯥꯗ꯭ꯔꯤ ꯑꯗꯨꯅ ꯉꯥꯛꯇꯪ ꯂꯩꯔꯒ ꯂꯣꯏꯁꯤꯜꯂꯒꯗꯕꯅꯦ ꯍꯥꯏꯕꯗꯤ ꯊꯕꯛꯇꯣ ꯑꯃꯨꯛ ꯊꯣꯛꯀꯗꯝꯅꯤꯅ ꯍꯣꯔꯦꯟ ꯍꯣꯕꯦ ꯍꯣꯕꯦ ꯇꯧꯅꯅꯦꯕꯀꯣ ꯑꯗꯨꯒꯤ ꯍꯧꯖꯤꯛꯄꯨꯗꯤ ꯑꯗꯨꯝ ꯋꯥꯔꯤ ꯁꯥ ꯁꯥꯅ ꯕ꯭ꯔꯦꯛꯐꯥꯁ ꯆꯥꯔꯒꯦꯅ ꯈꯜꯂꯤ ꯅꯪꯗꯤ ꯆꯥꯔꯕꯣ ꯀꯃꯥꯏꯅ ꯇꯧꯔꯒꯦ
ꯑꯧ ꯆꯥꯏ ꯉꯁꯤꯗꯤ ꯀꯩꯅꯣꯅꯦ ꯑꯩꯈꯣꯏꯒꯤ ꯀꯤꯝꯕꯣꯟ ꯑꯃꯅꯦ ꯑꯗꯒꯤ ꯗꯕ꯭ꯂꯣꯇꯤꯅꯦ ꯇꯧꯔꯒ ꯆꯥꯔꯤꯕꯣ ꯆꯥ ꯈꯔꯒ
ꯑꯣ ꯑꯩꯁꯨ ꯀꯩꯅꯣ ꯇꯧꯋꯦ ꯑ ꯄꯞ ꯑꯃꯒ ꯑꯗꯨꯝ ꯆꯉꯥꯡ ꯍꯦ ꯆꯥꯡꯉꯥꯡꯉꯦ ꯁꯪꯒꯣꯝ ꯆꯥ ꯒ꯭ꯂꯥꯁ ꯑꯃꯒ ꯄꯞ ꯈꯔꯒ ꯕ꯭ꯔꯦꯗ ꯈꯤꯇꯪ ꯂꯩꯔꯝꯃꯦ ꯑꯗꯨꯗꯨꯒ ꯑꯗꯨꯃꯥꯏꯅ ꯆꯥꯒꯦꯅ ꯇꯧꯔꯤ ꯑꯗꯣ ꯕꯣꯜꯗꯣ ꯑꯩꯅ ꯍꯥꯏꯗ꯭ꯔꯣ ꯑꯩꯈꯣꯏꯅ ꯑꯗꯨꯝ ꯊꯣꯏꯅꯦꯅ ꯊꯣꯏꯔꯕ ꯅꯠꯇ꯭ꯔꯣ ꯍꯔꯥꯎꯔꯕ ꯅꯠ ꯇ꯭ꯔꯣ
ꯍꯔꯥꯎꯗꯦꯗ
ꯍꯔꯥꯎꯗꯤꯁꯤꯅ ꯀꯩꯒꯤꯅꯣ ꯀꯞꯅꯤꯡꯉꯤꯔꯥ ꯑꯃꯨꯛ
ꯊꯣꯏꯗ꯭ꯔꯤꯗꯤ ꯂꯣꯏꯇꯝ ꯋꯥꯠꯂꯤꯗꯅ ꯂꯣꯏꯁꯨ ꯂꯣꯏꯔꯤꯗꯅ
ꯑꯗꯨ ꯑꯣꯏꯔꯁꯨ ꯆꯟꯁꯤꯜꯂꯕ ꯅꯠꯇ꯭ꯔꯣ ꯍꯧꯖꯤꯛꯇꯤ ꯅꯣꯏꯅ ꯍꯦꯜꯂꯕ ꯅꯠꯇ꯭ꯔꯣ ꯑꯗꯨ ꯍꯦꯜꯂꯗꯤ ꯊꯣꯏꯗꯣꯔꯕ ꯅꯠꯇ꯭ꯔꯣ ꯑꯗꯨꯅ ꯀꯔꯤꯝ ꯄꯥꯈꯠꯂꯨꯅꯨ ꯑꯩ ꯍꯥꯏꯁꯦ ꯑꯗꯨꯝ ꯀꯥꯗꯧ ꯂꯩꯔꯕꯅꯦ ꯍꯥꯏꯁꯦ ꯑꯗꯨꯗ ꯀꯥꯟꯅꯗꯕꯗ ꯀꯣꯛꯁꯥꯎꯅꯣꯕ ꯑꯗꯨꯝ ꯀꯥꯗꯧ ꯂꯩꯔꯕꯅꯦꯕ
ꯀꯩꯅꯣ ꯍꯥꯏꯁꯤꯕꯣ ꯑꯩꯈꯣꯏ ꯁꯤꯗꯤ ꯆꯟꯗ꯭ꯔꯤꯌꯦ ꯅꯪ ꯀꯃꯥꯏꯅ ꯈꯪꯉꯤꯅꯣ ꯑꯅꯤ ꯆꯟꯒ꯭ꯔꯦ
ꯅꯣꯏ ꯑꯉꯥꯡ ꯑꯃ ꯉꯁꯥꯏ ꯀꯟꯅ ꯂꯥꯎꯈꯤꯕꯗꯨꯗ ꯑꯩꯗꯤ ꯆꯟꯈꯤꯕꯩꯔ ꯈꯜꯂꯨꯕ
ꯆꯟꯗ꯭ꯔꯤꯌꯦ
ꯑꯣ ꯆꯠꯂꯛꯑꯅꯤ ꯆꯠꯂꯛꯑꯅꯤ ꯑꯗꯨꯗꯤ ꯑꯩꯉꯣꯟꯗ ꯁꯈꯤꯅꯥ ꯐꯪꯈ꯭ꯔꯦ ꯑꯗꯨꯅ ꯁꯣꯏꯗꯅ ꯆꯠꯂꯛꯑꯅꯤ ꯍꯧꯖꯤꯛ ꯑꯥ ꯑꯈꯥꯛ ꯑꯔꯥꯎ ꯈꯔ ꯇꯥꯔꯅꯤꯀꯣ ꯉꯥꯏꯍꯥꯛꯇꯪ ꯂꯩꯕꯒ ꯑꯗꯣ ꯅꯣꯡ ꯁꯤꯡꯗꯤ ꯆꯨꯕ꯭ꯔꯣ ꯅꯣꯏꯔꯣꯝꯗ ꯀꯃꯥꯏꯅ ꯇꯧꯒꯦ ꯍꯧꯖꯤꯛꯁꯤꯕꯣ
ꯅꯣꯡ ꯍꯥꯡꯒꯦꯗ ꯉꯥꯛꯇꯪ ꯆꯨꯔꯝꯃꯤ ꯅꯣꯡꯁꯨ ꯈꯪꯗꯗ ꯀꯟꯅ ꯆꯨꯔꯣꯅꯁꯨ ꯆꯨꯗꯦ ꯆꯨꯔꯅꯨꯗꯔꯁꯨ ꯆꯨꯕꯀꯣ ꯉꯁꯥꯏꯗꯨ ꯍꯣꯏ ꯋꯥꯛꯀꯤꯡ ꯆꯠꯄ ꯀꯥꯟꯗ ꯅꯣꯡ ꯇꯥꯔꯛꯇꯕꯨꯗꯤ ꯌꯥꯝ ꯅꯨꯡꯉꯥꯏꯌꯦ ꯑꯗꯨꯗꯨꯒ ꯍꯧꯖꯤꯛꯇꯤ ꯑꯃꯨꯛ ꯉꯇꯪ ꯄꯣꯊꯥꯔ ꯂꯩꯀꯥꯟ ꯇꯥꯕ ꯐꯔꯦꯅꯀꯣ
ꯑꯣ ꯍꯣꯏ ꯑꯗꯨꯕꯨꯗꯤ ꯋꯥꯋꯀꯤꯡ ꯆꯠꯄꯗ ꯌꯥꯝ ꯀꯟꯅ ꯆꯨꯕꯗꯨꯗꯤ ꯅꯨꯡꯉꯥꯏꯇꯕꯅꯤ ꯑꯗꯨꯒ ꯊꯂꯤ ꯊꯤꯠꯂꯤꯒ ꯆꯨꯕꯗꯨꯁꯨ ꯑꯗꯨꯝ ꯅꯨꯡꯉꯥꯏꯕꯅꯤ ꯍꯥꯏꯕꯗꯤ ꯁꯥꯒꯠꯇꯕꯤꯗꯀꯣ ꯆꯠꯄ ꯈꯣꯠꯄ ꯍꯥꯏꯕꯁꯤꯃꯛꯇꯗ ꯈꯤꯇꯪ ꯁꯥꯒꯠꯂꯤꯗꯅ ꯑꯗꯨꯗꯣ ꯑꯗꯨꯃꯥꯏꯅ ꯊꯤꯠꯂꯤ ꯊꯤꯠꯂꯤ ꯇꯧꯕ ꯈꯣꯠꯄꯗꯣ ꯇꯧꯔꯒꯗꯤ ꯁꯥꯒꯠꯇꯕꯅꯤ ꯑꯗꯨꯝ ꯅꯨꯡꯉꯥꯏꯕꯅꯦ ꯍꯥꯏꯇꯥꯔꯦ
ꯀꯩꯅꯣ ꯉꯁꯤꯗꯤ ꯌꯥꯝ ꯊꯦꯡꯉꯕꯣ ꯀꯃꯥꯏꯅ ꯇꯧꯕꯅꯤꯅ ꯉꯁꯤꯗꯤ ꯀꯩꯅꯣ ꯉꯁꯥꯏꯗ ꯀꯩꯗꯧꯕ ꯂꯩꯒꯦꯕ ꯀꯩꯝ ꯆꯥꯔꯝꯗꯣꯏꯗꯨꯕꯣ
ꯑꯣ ꯉꯁꯤꯁꯦ ꯏꯃꯥꯟꯅꯕ ꯑꯃ ꯑꯅꯤꯁꯨ ꯌꯥꯎꯕ ꯋꯥꯌꯦꯡ ꯆꯠꯄꯗꯣ ꯑꯗꯨꯅ ꯅꯧꯅꯒ ꯂꯥꯛꯑꯦ ꯄꯨꯟꯗꯕꯁꯨ ꯀꯨꯏꯔꯦꯅ ꯈꯔ ꯁꯥꯡꯅ ꯆꯠꯂꯨꯕ ꯑꯗꯩ ꯍꯜꯂꯛꯄꯁꯤꯗꯁꯨ ꯑꯃꯨꯛ ꯑꯆꯥꯄꯣꯠ ꯀꯩꯅꯣ ꯀꯩꯅꯣ ꯂꯩꯔꯨꯁꯦꯅ ꯍꯥꯏꯕ ꯑꯗꯨ ꯂꯩꯔꯨꯔꯦ ꯑꯗꯨ ꯂꯩꯕꯗꯁꯨ ꯑꯃꯨꯛ ꯊꯤꯟꯕꯁꯤꯁꯨ ꯃꯤ ꯑꯅꯤ ꯊꯣꯛꯅ ꯊꯤꯟꯕ ꯍꯥꯏꯇꯥꯔꯦ ꯂꯝꯕꯤꯗꯣ ꯁꯠ ꯑꯃ ꯄꯨꯟꯗꯕ ꯑꯗꯨꯅ ꯑꯍꯨꯝ ꯍꯦꯛ ꯇꯣꯡꯁꯤꯟꯕꯗꯨꯁꯨ ꯅꯨꯡꯉꯥꯏꯇꯕ ꯑꯗꯨ ꯑꯍꯨꯝ ꯇꯧꯅꯦ ꯍꯥꯏꯔꯒꯁꯨ ꯑꯃꯨꯛ ꯁꯥꯏꯠ ꯁꯥꯏꯠꯅꯦꯕ ꯊꯤꯜꯂꯨꯗꯣꯏꯁꯦ ꯑꯗꯨ ꯃꯕꯥꯅꯤꯗꯨ ꯊꯤꯜꯂꯨꯔꯦ ꯑꯃꯨꯛ ꯊꯤꯜꯂꯨꯔꯒ ꯍꯜꯂꯛꯑꯒ ꯑꯗꯨꯝ ꯑꯩ ꯉꯔꯥꯡ ꯏꯃꯥꯟꯅꯕꯗꯒꯤ ꯄꯨꯔꯛꯄ ꯂꯩꯗꯣ ꯁꯨꯝ ꯀꯃꯥꯏ ꯀꯃꯥꯏꯅ ꯇꯧꯒꯦ ꯈꯣꯠꯀꯦꯅ ꯌꯦꯡꯉꯨꯔꯦ ꯑꯃꯨꯛ ꯑꯗꯨꯃꯥꯏꯅ ꯇꯧꯔꯤꯀꯥꯟꯗ ꯑꯗꯨꯝ ꯊꯦꯡꯗꯣꯛꯈ꯭ꯔꯦ ꯑꯗꯨꯒꯤ ꯋꯥꯔꯤꯗꯨꯁꯨ ꯃꯊꯪ ꯃꯊꯪ ꯑꯃꯁꯨ ꯑꯃꯁꯨ ꯋꯥꯔꯤ ꯄꯥꯎ ꯐꯥꯎꯅꯔꯤꯉꯩꯗ ꯐꯥꯎꯅꯔꯛꯈꯤꯕꯗꯒꯤ ꯊꯦꯡꯗꯣꯛꯈ꯭ꯔꯕ ꯑꯗꯨꯅꯤꯅ ꯉꯁꯤꯗꯤ ꯍꯥꯏꯕꯗꯤ ꯃꯆꯥꯅ ꯃꯌꯥꯝꯅ ꯑꯣꯏꯈ꯭ꯔꯦꯕ ꯊꯕꯛꯇꯣ ꯈꯤꯇꯪꯁꯨ ꯊꯤꯡꯉꯦꯕ ꯑꯩꯈꯣꯏꯅ ꯉꯁꯤ ꯍꯜꯂꯛꯄꯗ ꯇꯔꯦꯠ ꯃꯈꯥꯏ ꯇꯥꯗꯧꯔꯤꯝꯃꯦꯕꯀꯣ ꯑꯩꯅ ꯌꯨꯝ ꯌꯧꯔꯛꯄꯗ ꯉꯁꯤꯗꯤ
ꯍꯣꯏ ꯑꯩꯗꯤ ꯉꯁꯤ ꯅꯨꯡꯉꯥꯏꯁꯤꯅꯦ ꯅꯪ ꯊꯕꯛ ꯏꯪꯈꯥꯡ ꯀꯦꯞꯇ ꯆꯠꯂꯔꯣꯏꯗ꯭ꯔꯥ ꯑꯗꯨꯃꯥꯏꯅ ꯈꯜꯂꯨꯕꯀꯣ ꯑꯗꯨ ꯅꯪ ꯁꯋꯥꯔꯤ ꯁꯥꯟꯅꯔꯤꯀꯥꯟꯗ ꯅꯪꯅ ꯌꯦꯡꯗꯦ ꯌꯦꯡꯗꯦ ꯍꯥꯏꯕ ꯄꯣꯠꯇꯨ ꯌꯦꯡꯊꯣꯛꯎꯨꯅ ꯀꯌꯥꯝ ꯆꯥꯎꯒꯦꯗꯣ ꯆꯥꯎꯗ꯭ꯔꯤꯕꯅꯣꯗꯣ
ꯑꯣ ꯌꯦꯡꯒꯦ ꯈꯜꯂꯝꯕꯅꯦ ꯑꯗꯨꯁꯨ ꯑꯗꯨꯝꯕ ꯌꯦꯡꯗꯕꯤꯗ ꯑꯇꯣꯞꯄ ꯃꯌꯥꯝꯗꯤ ꯌꯦꯡꯉꯒ ꯂꯥꯛꯑꯦ ꯍꯥꯏꯕꯗꯤ ꯊꯥꯕ ꯅꯧꯗ ꯉꯥꯏꯔꯤꯕ ꯈꯔ ꯌꯥꯎꯔꯤꯕꯀꯣ ꯃꯣꯏꯗꯣ ꯌꯦꯡꯉꯝꯃꯒ ꯍꯧꯖꯤꯛꯀꯤ ꯄꯥꯟꯒꯗꯕ ꯃꯥꯟꯗꯣ ꯌꯦꯡꯉꯝꯗ꯭ꯔꯦꯕ ꯑꯩꯁꯦ ꯑꯃꯨꯛ ꯑꯗ ꯍꯣꯏ ꯌꯦꯡꯒꯦꯗꯤ ꯈꯜꯂꯦ ꯑꯩ ꯍꯧꯖꯤꯛꯁꯦ ꯑꯗꯨꯝ ꯊꯣꯛꯎꯗ꯭ꯔꯥ ꯁꯨꯗ꯭ꯔꯥ ꯈꯪꯗꯦ ꯍꯥꯏꯕꯗꯤ ꯆꯥꯁꯨ ꯊꯛꯀꯦꯅ ꯍꯩꯖꯤꯜꯂꯨꯨꯔꯃꯤꯅꯀꯣ ꯑꯃꯨꯛ ꯊ ꯊꯣꯛꯎꯗꯣꯏꯁꯦ ꯌꯦꯡꯉꯒ ꯅꯤꯡꯁꯤꯡꯉꯅꯤꯅ ꯊꯣꯛꯑꯅꯤ ꯅꯤꯡꯁꯤꯡꯗ꯭ꯔꯒꯗꯤ ꯑꯗꯨꯝ ꯀꯥꯎꯔꯅꯤ ꯀꯥꯎꯔꯅꯗꯤ ꯇꯝꯕ ꯃꯥꯜꯂꯦ ꯃꯥꯁꯦ ꯌꯥꯝ ꯇꯣꯏꯔꯦ ꯑꯩꯅ ꯀꯒꯥꯎꯔꯁꯤꯡꯁꯤ ꯈꯛꯇꯪ ꯅꯠꯇꯦꯕꯀꯣ ꯑꯗ ꯅꯣꯏ ꯉꯁꯤ ꯀꯩ ꯃꯊꯦꯜ ꯊꯣꯡꯒꯦ ꯈꯜꯂꯤꯅꯣ ꯀꯩꯀꯩ ꯃꯊꯦꯜ ꯊꯣꯡꯗꯣꯏꯅꯣ
ꯑꯣ ꯉꯁꯤꯗꯤ ꯃꯥꯏꯔꯦꯟ ꯈꯔ ꯂꯩꯌꯦ ꯃꯥꯏꯔꯦꯟꯗ ꯊꯣꯡꯖꯤꯜꯂꯅꯤ ꯅꯪꯒꯤ ꯀꯩꯅꯣ ꯆꯃꯁ ꯑꯣꯠꯄꯗꯣ ꯈꯤꯇꯪ ꯇꯞꯅ ꯑꯣꯠꯄꯤꯌꯨꯕ
ꯅꯪꯅ ꯅꯅꯥꯁꯦ ꯌꯥꯝ ꯁꯤꯡꯕ ꯃꯥꯜꯂꯦ ꯆꯩꯁꯤꯡ ꯆꯥꯔꯛꯀꯗꯕ ꯌꯥꯝ ꯃꯥꯜꯂꯦꯕꯣ
ꯅꯠꯇꯦꯗ ꯌꯥꯝ ꯀꯟꯅ ꯑꯩꯈꯣꯏ ꯀꯥꯡꯆꯤ ꯤꯡꯕꯗꯧꯅ ꯇꯧꯔꯛꯄ ꯑꯗꯨꯏꯗꯨꯒꯤ ꯍꯥꯏꯕꯅꯤꯗ
ꯑꯣ ꯑꯗꯨ ꯍꯥꯏꯔꯒ ꯅꯣꯏ ꯅꯨꯡꯗꯥꯡꯗ ꯕꯖꯥꯔꯗꯒꯤ ꯀꯥꯡꯛꯆꯠ ꯈꯤꯉꯛꯄꯗꯣ ꯍꯥꯏꯕꯗꯤ ꯄꯨꯡ ꯑꯁꯨꯛ ꯇꯥꯔꯦ ꯑꯁꯨꯛ ꯇꯥꯔꯦꯅ ꯈꯦꯡꯉꯛꯄꯗꯣ ꯑꯗꯨꯗꯣ ꯇꯥꯕ꯭ꯔꯣ ꯇꯥꯗꯕ꯭ꯔꯣ ꯀꯃꯥꯏꯅ ꯇꯧꯒꯦ
ꯅꯍꯥꯟꯋꯥꯏ ꯇꯔꯝꯃꯦ ꯍꯧꯖꯤꯛꯀꯥꯟꯗꯤ ꯈꯪꯗꯦꯗ ꯇꯨꯝꯕꯅꯤꯅ ꯒꯋꯥꯟ ꯃꯦꯟ ꯇꯥꯗꯦꯗ ꯑꯗꯨꯟꯇꯥ ꯇꯨꯝꯒꯤꯕꯅ ꯒ꯭ꯌꯥꯟ ꯇꯥꯍꯧꯗ꯭ꯔꯦꯕ ꯑꯗꯨꯗ ꯍꯥꯏꯔꯒ ꯅꯪꯒꯤ ꯆꯔꯥꯗꯣ ꯀꯌꯥꯝ ꯆꯥꯎꯔꯒꯦ ꯄꯤꯛꯄ꯭ꯔꯣ ꯀꯃꯥꯏꯅ ꯇꯧꯒꯦ ꯌꯥꯝ ꯍꯥꯏꯗꯤ ꯄꯛ ꯄꯥꯏꯑ ꯊꯕ ꯈꯣꯠꯄ ꯉꯥꯏꯔꯣꯏꯕ ꯑꯣꯏꯕ꯭ꯔꯣ ꯀꯃꯥꯏꯅ ꯇꯧꯦꯕ
ꯑꯩꯒꯤ ꯆꯥꯔ ꯍꯥꯏꯁꯦ ꯀꯔꯝꯕꯅꯣ ꯑꯩꯗꯤ ꯆꯥꯔ ꯌꯥꯝ ꯂꯩꯌꯦ ꯑꯗꯨꯅ ꯀꯔꯝꯕ ꯄꯥꯝꯕꯤꯒꯤ ꯆꯥꯔꯅꯣ ꯅꯪꯅ ꯍꯪꯉꯤꯁꯤꯕꯣ
ꯑꯣ ꯍꯩ ꯍꯩ ꯄꯥꯟꯕ ꯆꯔꯥꯗꯣ ꯍꯩ ꯄꯥꯟꯕ ꯆꯔꯥꯗꯣ
ꯑꯣ ꯍꯥꯏ ꯄꯥꯝꯕ ꯆꯥꯔꯖꯗꯣ ꯆꯥꯔꯖꯁꯦ ꯑꯗꯨꯝ ꯆꯥꯎꯔꯕꯅꯤꯗ ꯑꯗꯨꯒꯁꯨ ꯆꯗꯝ ꯐꯪꯗꯕꯒꯤ ꯇꯥꯏꯞꯇ ꯂꯩꯕꯗꯨꯣꯀꯣ ꯑꯗꯨꯃꯥꯏꯅ ꯂꯩꯕꯒꯤꯅꯤ ꯀꯨꯏꯔꯕꯅꯦꯕꯀꯣ ꯑꯗꯨ ꯂꯥꯛꯑꯒ ꯑꯗꯨꯝ ꯌꯦꯡꯉꯣ ꯂꯧꯕ ꯌꯥꯅꯤ ꯌꯥꯔꯣꯏꯗꯣ ꯑꯗꯨꯒ ꯍꯧꯖꯤꯛꯀꯤ ꯑꯃ ꯁꯥ ꯂꯩꯗꯨꯗꯒꯤꯁꯨ ꯃꯁꯥ ꯄꯥꯝꯃꯒꯗꯤ ꯑꯗꯨꯁꯨ ꯑꯗꯨꯝ ꯂꯧꯕ ꯌꯥꯅꯤ ꯑꯗꯨꯅ ꯑꯃꯨꯛ ꯈꯤꯇꯪ ꯆꯥꯎꯊꯣꯛꯑꯦꯕꯀꯣ
ꯅꯠꯇꯦꯗ ꯑꯩꯅ ꯍꯥꯏꯕꯗꯤꯅꯦ ꯍꯩꯗꯣ ꯅꯪ ꯆꯔꯥ ꯀꯌꯥꯃꯨꯛ ꯂꯩꯔꯤꯕꯅꯣ ꯄꯤꯛ ꯇꯥꯔꯁꯨ ꯑꯗꯨꯝ ꯑꯩ ꯊꯥꯖꯤꯟꯒꯦꯕꯀꯣ ꯑꯗꯨꯝ ꯄꯥꯛꯅ ꯐꯖꯥꯅ ꯊꯥꯒꯦꯕꯀꯣ ꯑꯗꫭ ꯆꯔꯥ ꯀꯌꯥꯃꯨꯛ ꯑꯗꯨꯃꯥꯏꯅ ꯑꯣꯏꯔꯤꯕꯅꯣ ꯍꯪꯕꯅꯤꯗ
ꯆꯥꯔ ꯑꯣꯏꯅꯗꯤ ꯁꯦꯝꯕ ꯅꯠꯇꯦꯕꯀꯣ ꯑꯩꯈꯣꯏꯁꯨ ꯃꯁꯥ ꯂꯧꯔꯒ ꯊꯥꯈꯤꯕꯅꯦꯕ ꯑꯗꯨ ꯊꯥꯕꯗꯣ ꯑꯗꯨꯝ ꯍꯧꯖꯤꯛꯁꯦ ꯊꯥꯔꯒꯅꯦꯕ ꯂꯩꯁꯦ ꯑꯗꯨꯒ ꯆꯥꯎ ꯆꯥꯎꯕ ꯈꯤꯇꯪ ꯋꯥꯠꯄ ꯍꯥꯏꯇꯥꯔꯦ ꯑꯗꯨ ꯆꯥꯔ ꯑꯣꯏꯅ ꯁꯦꯝꯃꯒ ꯊꯥꯗꯣꯛꯇꯕ ꯅꯠꯇꯦꯕ ꯊꯥꯗꯣꯛꯑꯗꯤ ꯂꯣꯏꯅ ꯂꯩꯔꯕꯅꯦꯕ ꯑꯗꯨ ꯅꯪꯅ ꯄꯨꯒꯦ ꯍꯥꯏꯔꯒꯗꯤ ꯊꯥꯗꯣꯛꯄ ꯃꯌꯥꯝꯗꯨꯒꯤ ꯑꯃ ꯑꯗꯨꯝ ꯄꯨꯒꯦꯁꯨ ꯌꯥꯅꯤ ꯍꯥꯏꯕꯅꯤꯗ ꯑꯩꯅ ꯍꯥꯏꯁꯤꯅ ꯊꯥꯗꯤ ꯂꯣꯏ ꯊꯥꯗꯣꯛꯄ ꯄꯣꯠ ꯉꯥꯛꯇꯅꯦꯕ
ꯑꯃꯈꯛꯇ ꯑꯅꯤ ꯑꯍꯨꯝ ꯄꯤꯔꫭꯏꯗꯕ
ꯑꯃꯈꯛꯇꯗꯤ ꯍꯦꯟꯅ ꯄꯤꯕ ꯉꯝꯃꯣꯏ ꯍꯥꯏꯕꯗꯤ ꯑꯩꯈꯣꯏ ꯊꯥꯗꯣꯛꯏꯁꯤꯀꯣ ꯑꯩꯅ ꯈꯟꯕꯗ ꯃꯔꯤꯔꯥ ꯑꯗꯨꯃꯥꯏꯅ ꯑꯣꯏꯔꯝꯅꯦꯕ ꯑꯗꯨꯒ ꯑꯥ ꯃꯔꯤꯔ ꯃꯉꯥꯔꯗꯤ ꯑꯣꯏꯔꯝꯅꯤ ꯑꯗꯣ ꯑꯃꯗꯤ ꯍꯧꯖꯤꯛ ꯁꯥꯠꯂꯤꯕꯅꯤꯅ ꯁꯥꯠꯄ ꯆꯥꯔꯗꯨꯒ ꯄꯨꯕꯗꯤ ꯌꯥꯔꯔꯣꯏ ꯑꯗꯨ ꯅꯪꯅ ꯂꯧꯕ ꯌꯥꯔꯤꯁꯦ ꯑꯍꯨꯝ ꯃꯔꯤꯗꯨꯗꯤ ꯈꯛ ꯑꯗꯨꯅꯦꯕ ꯑꯍꯨꯝꯗꯩꯁꯨ ꯅꯪ ꯑꯅꯤ ꯑꯃ ꯄꯨꯊꯣꯛꯈ꯭ꯔꯗꯤ ꯑꯩꯉꯣꯟꯗ ꯑꯅꯤꯗꯪ ꯉꯥꯏꯍꯧꯗꯣꯏꯅꯦ ꯑꯗꯨꯅ ꯍꯣꯏ ꯌꯦꯡꯉꯁꯦ ꯑꯗꯨꯕꯨꯗꯤ ꯑꯗꯣ ꯅꯪꯅ ꯑꯩ ꯍꯥꯏꯁꯦ ꯃꯁꯥꯗꯒꯤ ꯊꯥꯗꯣꯛꯆꯒꯦ ꯍꯥꯏꯔꯒꯁꯨ ꯌꯥꯅꯦꯕꯀꯣ ꯑꯩꯗꯤ ꯁꯤꯒꯤ ꯃꯇꯥꯡꯁꯤꯗꯤ ꯀꯌꯥ ꯈꯪꯗꯦꯕ ꯑꯗꯨꯅ ꯀꯃꯥꯏ ꯀꯃꯥꯏ ꯊꯥꯗꯣꯛꯇꯨꯏ ꯃꯁꯥꯗꯩ ꯊꯥꯕꯗꯤ ꯌꯥꯏ ꯈꯪꯉꯦ ꯇꯧꯕꯇꯕꯨ ꯑꯦ ꯁꯤ ꯃꯁꯥꯁꯦ ꯂꯧꯔꯒꯗꯤ ꯊꯨꯅ ꯁꯥꯥꯛꯀꯅꯤ ꯁꯥꯠꯂꯅꯤ ꯁꯥꯠꯂꯣꯏ ꯑꯗꯨꯅ ꯅꯪꯅ ꯈꯤꯇꯪ ꯈꯪꯉꯤꯗꯅꯀꯣ ꯅꯪꯒꯤ ꯁꯨꯝ ꯑꯍꯒ ꯂꯩꯃꯤꯟꯅꯔꯛꯄꯗꯒꯤ ꯈꯤꯇꯪ ꯍꯦꯟꯅꯁꯨ ꯈꯪꯒꯂꯦ ꯑꯗꯨꯒ ꯑꯍꯟꯒꯤ ꯔꯣꯜ ꯑꯃꯁꯨ ꯁꯨꯝ ꯏꯔꯧ ꯂꯧꯕꯅꯤꯅ ꯍꯦꯟꯅꯁꯨ ꯀꯨꯞꯅ ꯈꯪꯉꯦꯕ ꯑꯗꯨꯒꯨꯝꯕꯗꯣ ꯑꯩꯗꯤ ꯈꯪꯗꯦꯕꯀꯣ ꯑꯗꯨꯅ ꯅꯁꯥ ꯂꯥꯛꯑꯒ ꯌꯦꯡꯉꯣ ꯑꯦ ꯁꯤꯃꯗꯤ ꯍꯧꯅꯤ ꯍꯧꯔꯣꯏ ꯁꯤꯗꯩꯗꯤ ꯆꯥꯔꯗꯒꯤ ꯊꯥꯕ ꯃꯁꯥꯗꯩ ꯊꯥꯕ ꯌꯥꯅꯤ ꯌꯥꯔꯣꯏ ꯑꯗꯨ ꯑꯗꯥ ꯈꯪꯉꯤꯗꯅꯀꯣ ꯑꯗꯨ ꯃꯄꯥꯝꯕꯤꯗꯤ ꯌꯥꯝ ꯇꯛꯈꯠꯇꯅ ꯊꯥꯕ ꯅꯠꯇꯦꯕꯀꯣ ꯃꯉꯥ ꯃꯨꯛꯇꯅꯦ ꯃꯉꯥꯁꯤꯗ ꯑꯃꯗꯤ ꯍꯧꯖꯤꯛ ꯐꯖꯅ ꯆꯥꯎꯔꯦ ꯑꯗꯨꯒ ꯃꯔꯤꯗꯨꯗꯤ ꯑꯗꯨꯝ ꯆꯥꯎ ꯐꯥꯠꯇꯕꯩ ꯇꯥꯏꯞꯇ ꯂꯩꯕꯗꯨꯅꯦꯕꯀꯣ ꯑꯗꯨꯗꯒꯤ ꯄꯣꯛꯑꯣ ꯍꯥꯏꯕꯅꯤꯗ ꯑꯩꯅ ꯍꯥꯏꯁꯤꯅ
ꯃꯔꯤꯗꯨꯗꯒꯤ ꯑꯅꯤ ꯂꯧꯔꯅꯤ ꯑꯩ ꯅꯪꯒꯤ ꯑꯍꯨꯝ ꯑꯣꯏꯍꯩꯔꫭ ꯑꯩ ꯁꯤꯗꯒꯤ ꯆꯔꯥꯁꯨ ꯑꯩꯈꯣꯏ ꯁꯤꯗ ꯇꯧꯔꯒ ꯄꯤꯕꯤꯒꯦ ꯅꯪ ꯄꯥꯝꯃꯗꯤ ꯑꯩꯈꯣꯏꯁꯦ ꯁꯥꯠꯄ ꯑꯩꯈꯣꯏꯒꯤ ꯏꯕꯥꯏ ꯍꯣꯏꯗ ꯃꯣꯏꯗ ꯃꯌꯥꯝ ꯍꯧꯋꯦꯕꯀꯣ ꯑꯉꯧꯕ ꯀꯩꯗꯧꯕꯗꯣ ꯑꯩꯅ ꯑꯉꯥꯡꯕꯅꯦ ꯍꯥꯏꯕꯗꯨꯒꯤ ꯄꯥꯝꯕꯗꯨꯒꯤ ꯋꯥꯅꯤꯗ
ꯌꯥꯏꯌꯦ ꯌꯥꯏꯌꯦ ꯌꯥꯏꯌꯦ ꯑꯗꯨꯗꯤ ꯑꯗꯨꯝ ꯑꯣꯟꯅꯔꯁꯨ ꯌꯥꯏ ꯅꯣꯏꯒꯤꯅ ꯑꯉꯨꯕꯗꯣ ꯍꯦꯛ ꯄꯨꯔꯛꯑꯣ ꯑꯩꯒꯤꯅ ꯑꯉꯥꯡꯕꯁꯤ ꯂꯥꯛꯑꯒꯦ ꯍꯦꯛ ꯌꯦꯡꯉꯣ ꯑꯗꯣ ꯑꯩꯅ ꯀꯔꯝꯕꯅ ꯐꯗꯣꯏꯅꯣ ꯈꯣꯠꯇꯣꯏꯅꯣꯗꯤ ꯈꯪꯗꯦꯕꯈꯣꯏꯗꯤ ꯑꯗꯨꯅ ꯅꯁꯥꯅ ꯂꯥꯛꯑꯒ ꯑꯗꯨꯝ ꯌꯦꯡꯖꯔꯣ
ꯍꯣꯏ ꯍꯣꯏ ꯌꯦꯡꯉꯦ ꯑꯩꯗꯣ ꯍꯧꯖꯤꯛꯀꯥꯟꯗꯤ ꯀꯌꯥ ꯍꯥꯏꯅꯤ ꯊꯕꯛ ꯏꯪꯈꯥꯡꯁꯦ ꯑꯃꯇꯥ ꯇꯧꯗꯕꯒꯤ ꯏꯁꯥꯁꯦ ꯇꯧꯅꯤꯡꯕꯒꯨꯝ ꯐꯥꯎꯕ ꯑꯗꯨꯃꯥꯏꯅ ꯇꯧꯕꯀꯣ ꯑꯇꯩ ꯑꯇꯩ ꯊꯥꯔꯨꯕ ꯑꯗꯨꯝ ꯁꯤꯒꯦ ꯇꯧꯕ ꯑꯗꯨꯅ ꯍꯧꯖꯤꯛꯀꯤꯗꯣ ꯑꯩ ꯂꯩꯗꯣ ꯑꯗꯨꯃꯥꯏꯅ ꯇꯧꯔꯒ ꯊꯥꯔꯝꯃꯒꯀꯣ ꯗꯤ ꯑꯩꯈꯣꯏ ꯃꯊꯛꯀꯤꯗꯣ ꯑꯗꯨꯝ ꯑꯗ ꯐꯖꯅ ꯌꯥꯟꯊꯔꯒ ꯁꯥꯠꯍꯟꯒꯦ ꯑꯦ ꯑꯗꯨꯃꯥꯏꯅ ꯇꯧꯔ ꯈꯟꯕꯅꯦꯕꯀꯣ ꯄꯥꯜꯍꯟꯒꯦꯅ ꯑꯗꯩ ꯑꯩ ꯗꯣꯂꯥꯟꯗ ꯊꯥꯕ ꯋꯥꯔꯤꯅꯦꯕ ꯃꯈꯥꯗ ꯀꯩꯗꯗꯤ ꯊꯥꯔ ꯔꯣꯏꯕꯀꯣ ꯑꯩꯗꫭ ꯏꯗꯨꯝ ꯑꯩ ꯅꯍꯥꯟꯃꯨꯛꯁꯨ ꯊꯥꯗ ꯇꯧꯔꯝꯃꯦ ꯑꯁ ꯀꯩꯗꯧꯗꯣꯏꯅꫭꯗ ꯑꯩꯅ ꯊꯥꯔꯒ ꯆꯥꯕꯁꯨ ꯐꯪꯉꯣꯏ ꯑꯗꯥꯒꯤ ꯐꯖꯅꯁꯨ ꯄꯥꯟꯗꯦ ꯄꯣꯠꯁꯦ ꯑꯗꯨꯝ ꯈꯟꯈꯤꯕꯒꯤ ꯋꯥꯈꯜ ꯅꯨꯡꯉꯥꯏꯈꯤꯗꯕꯗꯣ ꯍꯧꯖꯤꯛꯇꯤ ꯑꯃꯨꯛ ꯂꯧꯕꯛ ꯂꯧꯕ ꯃꯇꯝꯅꯤꯅ ꯑꯩꯈꯣꯏ ꯇꯦꯝꯄꯥꯔꯦꯛꯇꯔ ꯃꯌꯥꯝꯁꯦ ꯂꯧꯗꯒꯤ ꯑꯗꯨꯝ ꯍꯥꯞꯄ ꯈꯣꯠꯄ ꯇꯧꯔꯒ ꯁꯦꯝꯕ ꯌꯥꯔꯅꯦꯕ ꯑꯗꯨꯗꯨ ꯇꯧꯔꯒ ꯁꯦꯝꯃꯒ ꯐꯖꯅ ꯑꯝꯇ ꯊꯥꯒꯦ ꯇꯧꯕꯅꯦ
ꯍꯣꯏ ꯌꯥꯏꯌꯦ ꯑꯗ ꯍꯥꯏꯕꯗꯤ ꯑꯩꯁꯨ ꯈꯜꯂꯝꯃꯤꯅꯦ ꯑꯩꯅ ꯂꯩꯕꯥꯛꯁꯦ ꯈꯤꯇꯪ ꯄꯥꯝꯕ ꯍꯥꯏꯇꯥꯥꯔꯦꯀꯣ ꯑꯩꯈꯣꯏ ꯂꯩꯕꯥꯛꯁꯦ ꯎꯝ ꯂꯩꯕꯥꯛ ꯂꯩꯍꯥꯎꯒꯤ ꯑꯣꯏꯅꯗꯤ ꯂꯩꯕꯀꯣ ꯌꯦꯟ ꯃꯊ ꯀꯩꯀꯥꯒꯤ ꯑꯣꯏꯅꯗꯤ ꯑꯗꯨꯒ ꯂꯩꯕꯥꯛ ꯈꯛꯇꯪ ꯑꯆꯝꯕꯗꯨꯅ ꯈꯤꯇꯪ ꯇꯥꯡꯕ ꯑꯗꯨꯒꯤ ꯑꯩ ꯁꯤ ꯂꯩꯕꯥꯛꯀꯨꯝꯕ ꯃꯐꯝ ꯑꯃ ꯂꯩꯉꯣꯏ ꯑꯣꯏꯔꯁꯨ ꯑꯗꯨꯃꯥꯏꯅ ꯂꯧꯅꯤꯡꯕꯅꯦꯕ ꯑꯗꯨꯒ ꯈꯤꯇꯪ ꯃꯤꯛꯁ ꯇꯧꯅꯤꯡꯕ ꯍꯥꯏꯇꯥꯔꯦꯀꯣ ꯂꯩꯍꯥꯎ ꯂꯩꯕꯁꯤꯒ ꯅꯠꯇ꯭ꯔꯒꯗꯤ ꯂꯩꯍꯥꯎꯃꯇ ꯍꯥꯞꯆꯤꯜꯂꯒꯁꯨ ꯃꯣꯏꯗ ꯆꯥꯎꯗꯝ ꯊꯤꯗꯣꯏ ꯁꯤꯌꯦꯕ ꯑꯩꯈꯣꯏ ꯍꯦꯟꯃꯟꯕꯒꯤ ꯍꯥꯏꯇꯥꯔꯦ ꯑꯗꯨꯅ ꯑꯗꯨꯃꯥꯏꯅ ꯈꯜꯂꯝꯕꯅꯦ ꯑꯗꯣ ꯑꯗꯨꯝ ꯅꯣꯏ ꯄꯥꯝꯃꯒꯁꯨ ꯑꯩꯈꯣꯏꯒꯤ ꯂꯩꯕꯗꯤ ꯂꯩ ꯅꯣꯏꯁꯨ ꯂꯩꯔꯝꯗꯧꯗꯤ ꯌꯥꯝ ꯍꯔꯦ ꯅꯣꯏꯗꯤ ꯂꯩꯍꯥꯎ ꯋꯥꯠꯇꯕꯅꯤꯅꯀꯣ ꯑꯗꯨꯒ ꯍꯧꯖꯤꯛꯀꯤ ꯅꯪꯅ ꯊꯥꯒꯦ ꯈꯜꯂꯤꯗꯨꯕꯨꯗꯤ ꯃꯤ ꯑꯗꯨꯝ ꯍꯥꯏꯗꯤ ꯗꯂꯥ ꯃꯊꯛꯇ ꯑꯗꯨꯝ ꯊꯥꯅꯕꯅꯦꯕꯀꯣ ꯃꯣꯏꯗꯤꯦ ꯑꯗꯨꯝ ꯃꯊꯛꯇ ꯊꯥꯕꯅꯁꯨ ꯍꯦꯟꯅ ꯃꯣꯏꯗ ꯄꯥꯟꯕꯗꯧꯅꯁꯨ ꯇꯧꯋꯦꯕꯀꯣ ꯌꯥꯝ ꯀꯟꯅ ꯆꯥꯎꯔꯨꯗꯧꯁꯨ ꯑꯗꯨꯝꯨꯡ ꯄꯥꯅ ꯄꯥꯟꯕꯥꯗꯣ ꯇꯧꯋꯦꯕꯀꯣ ꯑꯗꯨꯣ ꯅꯪꯒꯤ ꯃꯊꯛꯇꯨꯗ ꯊꯥꯕꯗꯤ ꯆꯞꯇꯤ ꯆꯥꯗꯅꯦ ꯑ ꯑꯗꯨꯝ ꯃꯄꯥ ꯃꯤ ꯃꯉꯥ ꯇꯔꯨꯛꯀ ꯊꯝꯕꯁꯨ ꯌꯥꯒꯅꯤ ꯅꯪꯒꯤ ꯆꯠꯂ ꯖꯒꯥꯗꯨꯒ ꯌꯦꯡꯉꯒꯗꯤꯀꯣ ꯑꯗꯨꯅ ꯑꯗꯨꯃꯥꯏꯅ ꯊꯥꯕꯒꯤ ꯋꯥꯔꯤꯗꯣ ꯌꯥꯏꯑ ꯑꯩ ꯀꯩꯁꯨ ꯑꯗꯨ ꯌꯥꯝ ꯐꯩꯌꯦꯅ ꯈꯜꯂꯦ ꯍꯥꯏꯕꯗꯤ ꯍꯥꯟꯅꯗꯒꯤꯁꯨ ꯑꯗꯨꯝ ꯊꯥꯍꯟꯅꯤꯡꯕ ꯑꯣꯏꯌꯦꯕꯀꯣ ꯑꯗ ꯂꯥꯟꯅꯤꯅ ꯆꯞ ꯆꯥꯕꯅꯦꯕ ꯃꯣꯏꯁꯦꯀꯣ ꯊꯥꯕꯗꯣ ꯃꯈꯥ ꯊꯥꯕꯗꯒꯤ ꯃꯊꯛꯀ ꯊꯥꯕꯅꯤꯅ ꯍꯦꯟꯅ ꯐꯩꯌꯦꯕ
ꯍꯣꯏ ꯑꯗꯨꯅꯤ ꯈꯜꯂꯤꯁꯤꯀꯣ ꯑꯗꯨꯝ ꯊꯥꯅꯤꯡꯕ ꯍꯥꯏꯇꯥꯔꯦ ꯍꯣꯏ ꯑꯗꯨ ꯅꯪꯒꯤ ꯆꯔꯥꯗꯣ ꯑꯩꯉꯣꯟꯗ ꯑꯅꯤ ꯄꯤꯗꯕꯁꯨ ꯌꯥꯗꯤ ꯌꯥꯔꯔꯣꯏꯀꯣ ꯑꯩ ꯍꯧꯖꯤꯛꯇꯤ ꯍꯥꯏꯔꯨꯔꯤꯁꯤꯅꯦ ꯑꯩ ꯍꯧꯖꯤꯛ ꯆꯔꯥ ꯈꯣꯝꯕ ꯆꯠꯂꯗꯣꯏꯅꯤ ꯍꯧꯖꯤꯛ
ꯍꯣꯏ ꯍꯣꯏ ꯑꯩꯈꯣꯏꯗꯤ ꯀꯩꯁꯨ ꯍꯥꯏꯕ ꯉꯝꯗꯗꯦ ꯃꯤꯅ ꯍꯥꯏꯔꯛꯄꯗ ꯑꯗꯨꯅ ꯑꯗꯨꯝ ꯂꯧ ꯂꯥꯛꯑꯒꯗꯤ ꯌꯦꯡꯉꯣ ꯅꯪꯁꯨ ꯄꯥꯝꯒꯗ꯭ꯔꯥ ꯄꯥꯝꯃꯣꯏꯗ꯭ꯔꯥ ꯑꯗꯨꯣ ꯍꯥꯏꯕꯗꯤ ꯌꯥꯝ ꯀꯟꯅ ꯆꯥꯎꯕꯗꯤ ꯅꯠꯇꯕꯅꯤ ꯅꯪꯅ ꯑꯃꯨꯛ ꯄꯥꯝꯗ꯭ꯔꯒꯗꯤꯀꯣ ꯑꯗꯨꯅ ꯌꯦꯡꯉꯣ ꯑꯗꯨꯒ ꯅꯣꯏꯒꯤ ꯅꯃꯥꯟꯅꯕ ꯑꯃ ꯃꯣꯏꯒꯤꯁꯨ ꯍꯧꯋꯤꯗꯤ ꯍꯥꯏꯒꯨꯝ ꯇꯧꯕꯅꯦꯕꯀꯣ ꯑꯗꯨ ꯃꯣꯏꯁꯨ ꯍꯥꯏꯔꯞ ꯍꯪꯁꯦ ꯑꯗꯨꯒ ꯑꯗꯨꯝ ꯎ ꯂꯧꯈ꯭ꯔꯕ ꯌꯥ ꯑꯆꯧꯕꯩ ꯃꯑꯣꯡꯗ ꯂꯩꯔꯒꯗꯤ ꯂꯧꯕ ꯌꯥꯏꯗꯅꯀꯣ ꯑ ꯂꯧꯍꯟꯅꯤꯡꯗꯕꯩ ꯃꯑꯣꯡꯗ ꯑꯣꯏꯔꯒꯗꯤ ꯈꯪꯗ꯭ꯔꯦꯀꯣ ꯍꯥꯏꯕꯗꯤ ꯊꯑꯣꯏꯅ ꯄꯩꯁꯥ ꯄꯤꯅꯔꯒ ꯑꯃꯨꯛ ꯂꯩꯔꯨꯕꯗꯨꯁꯨ ꯌꯥꯗꯦ ꯍꯥꯏꯕ ꯅꯠꯇꯦ ꯄꯩꯁꯥ ꯂꯩꯇꯦ ꯍꯥꯏꯕ ꯅꯠꯇꯦ ꯇꯧꯕꯇꯕꯨ ꯏꯃꯥꯟꯅꯕ ꯃꯁꯦꯟ ꯇꯤꯟꯅꯔꯒ ꯃꯣꯏꯒꯤ ꯃꯣꯏꯒꯤꯁꯨ ꯍꯧꯅꯔꯒꯗꯤ ꯑꯗꯨꯝ ꯑꯔꯩ ꯂꯧꯊꯣꯛ ꯂꯧꯁꯤꯟ ꯈꯔ ꯇꯧꯅꯕ ꯌꯥꯏꯗꯅꯀꯣ ꯑꯗꯨꯒꯤ ꯁꯨꯝ ꯍꯪꯉꯛꯄꯅꯦꯕ ꯑꯩꯅ ꯍꯪꯉꯛꯏꯁꯤꯅ
ꯍꯣꯏ ꯌꯥꯏꯌꯦ ꯑꯗꯨꯅꯦ ꯑꯗꯨꯝ ꯑꯗꯨꯃꯥꯏꯅ ꯇꯧꯅꯗꯣꯏꯅꯤ ꯀꯩꯅꯣ ꯑꯗꯨꯅꯤ ꯇꯤꯟꯅꯕ ꯍꯥꯏꯁꯦ ꯍꯥꯏꯕꯗꯤ ꯑꯩꯈꯣꯏꯁꯨ ꯑꯩꯈꯣꯏꯅ ꯑꯃꯨꯛ ꯑꯩ ꯅꯉꯣꯟꯗ ꯊꯥꯅꯤꯡꯗꯕ ꯋꯥ ꯅꯠꯇꯕ ꯑꯩꯈꯣꯏꯗꯤ ꯄꯥꯝꯕꯤꯗꯣ ꯍꯥꯏꯅꯤ ꯊꯥꯏꯅꯒꯤ ꯄꯥꯝꯕꯤ ꯑꯣꯏꯕꯒꯤ ꯍꯥꯏꯗꯤ ꯃꯩꯅ ꯃꯁꯥꯅ ꯄꯣꯛꯅꯧꯅ ꯂꯣꯡꯖꯔꯒ ꯃꯥꯟꯅꯗꯦꯕꯀꯣ ꯄꯥꯝꯃꯤ ꯃꯆꯥꯗ ꯀꯁꯦ ꯑꯅꯧ ꯑꯅꯧ ꯄꯨꯁꯤꯜꯂꯛꯄꯁꯤꯗꯤ ꯏ ꯇꯦꯟ ꯇꯦꯟꯅ ꯍꯧꯔꯒꯄꯥꯅ ꯄꯥꯝꯃꯤꯗꯨ ꯑꯣꯏꯌꯦꯕꯀꯣ ꯑꯩꯈꯣꯏꯁꯤꯅ ꯊꯥꯏꯅꯒꯤ ꯑꯣꯏꯕꯒꯤ ꯑꯗꯨꯝ ꯃꯁꯥꯗꯤ ꯌꯥꯝ ꯆꯠꯂꯒ ꯑꯗꯨꯝ ꯍꯥꯏꯗꯤ ꯂꯩꯍꯤꯛꯁꯦ ꯑꯃꯨꯛ ꯀꯛꯆꯤꯡꯗꯕ ꯌꯥꯗꯦ ꯃꯥꯒꯤ ꯂꯩꯁꯦ ꯂꯩꯍꯤ ꯆꯨꯞꯀꯗꯕ ꯀꯩꯅꯣꯁꯦ ꯌꯥꯝ ꯍꯥꯏꯗꯤ ꯋꯥꯡꯅ ꯄꯥꯟꯕ ꯍꯥꯏꯇꯥꯔꯦ ꯁꯥꯠꯄ ꯀꯥꯟꯗ ꯑꯗꯨꯗꯨꯅ ꯃꯉꯣꯟꯗ ꯌꯧꯕ ꯉꯝꯗꯕꯒꯤ ꯑꯗꯨꯝ ꯅꯨꯡꯗꯥꯡꯁꯨ ꯁꯥꯈꯤꯕꯅꯤꯅ ꯈꯣꯏꯅ ꯀꯩꯅ ꯌꯧꯒꯗꯕꯁꯨ ꯌꯧꯕ ꯉꯝꯗꯕꯒꯤ ꯑꯗꯨꯝ ꯋꯥꯕꯗꯣ ꯑꯗꯨꯗꯨꯒꯤ ꯋꯥꯔꯤꯅꯤꯗ
ꯍꯣꯏ ꯑꯗꯨꯗꯤ ꯌꯥꯏꯌꯦ ꯀꯩꯁꯨ ꯀꯥꯏꯗꯦ ꯅꯣꯏꯒꯤꯗꯣ ꯌꯥꯗꯕ ꯑꯣꯏꯔꯒꯗꯤ ꯑꯗꯨꯅꯦ ꯑꯩꯅ ꯍꯥꯏꯁꯦ ꯑꯩꯈꯣꯏꯒꯤꯁꯤꯗꯨꯅꯦ ꯀꯨꯏꯗꯤ ꯀꯨꯏꯔꯦꯕ ꯊꯥꯔꯁꯦ ꯑꯗꯨꯝ ꯆꯥꯎꯈꯠ ꯏꯆ ꯆꯥꯎꯈꯠꯇꯕꯗꯨ ꯇꯧꯋꯦꯕꯀꯣ ꯑꯃꯈꯛꯇꯅꯦꯕ ꯃꯟꯗꯛ ꯆꯥꯎꯈꯠꯂꯤꯁꯦ ꯆꯍꯤ ꯃꯉꯥꯃꯨꯛꯄꯨ ꯁꯨꯔꯃꯅꯦꯕ ꯑꯗꯨꯅ ꯑꯩꯅ ꯍꯥꯏꯔꯤꯁꯦ ꯌꯥꯒꯅꯤ ꯌꯥꯔꯣꯏ ꯍꯥꯏꯕꯗꯣ ꯅꯪ ꯑꯗꯨꯝ ꯌꯦꯡꯉꯒ ꯈꯪꯒꯅꯦꯕꯀꯣ ꯅꯪꯅ ꯈꯤꯇꯪ ꯈꯪꯕꯅꯤꯅ ꯑꯩꯗꯤ ꯈꯪꯗ꯭ꯔꯦꯕ ꯊꯥꯖꯗꯦꯕ ꯍꯟꯗꯛꯀꯤ ꯑꯃ ꯆꯥꯎꯊꯣꯛꯈ ꯍꯥꯏꯁꯤꯁꯨ ꯍꯥꯟꯅꯗꯤ ꯑꯗꯨꯝ ꯃꯣꯏꯁꯦ ꯎ ꯊꯥꯔꯝꯃꯒꯁꯨ ꯏꯆ ꯆꯥꯎꯈꯠꯇꯕꯗꯣ ꯍꯟꯗꯛꯇꯪ ꯑꯩꯅ ꯎ ꯃꯐꯝ ꯑꯃꯨꯛ ꯁꯤꯟꯗꯣꯛꯑꯒ ꯀꯛꯊꯠ ꯈꯣꯠꯇꯠꯇꯅ ꯈꯔ ꯇꯧꯔꯒ ꯑꯗꯨꯃꯥꯏꯅ ꯇꯧꯕꯗꯒꯤ ꯑꯃ ꯆꯥꯎ ꯈꯣꯠꯂꯒ ꯑꯃ ꯑꯍꯥꯟꯕ ꯑꯣꯏꯅ ꯄꯥꯜꯂꯦꯅꯦꯕꯀꯣ ꯑꯗꯨꯅ ꯂꯥꯛꯑꯣ ꯅꯪꯁꯨ ꯌꯦꯡꯉꯣ ꯅꯁꯥꯅ ꯌꯦꯡꯉꯒ ꯁꯤꯗꯤ ꯌꯥꯅꯤ ꯆꯥꯎꯅꯤ ꯆꯥꯎꯔꯣꯏ ꯑꯗꯒꯤ ꯍꯥꯏꯕꯗꯣ ꯈꯪꯒꯅꯦꯕꯀꯣ ꯍꯧꯖꯤꯛ ꯆꯥꯎꯔꯤꯁꯤꯁꯨ ꯁꯨꯃꯥꯏꯅ ꯂꯩꯔꯝꯗꯦꯕꯀꯣ ꯄꯤꯁꯤ ꯄꯤꯛꯒ ꯑꯗꯨꯝꯔꯝꯃꯦꯕ ꯑꯗꯨꯒ ꯍꯟꯗꯛꯇ ꯍꯥꯏꯕ ꯇꯥꯏ ꯅꯧꯅ ꯁꯤꯟ ꯍꯗꯣꯛꯑꯒ ꯑꯃꯨꯛ ꯂꯩꯕꯥꯛ ꯀꯩꯀꯥꯁꯦ ꯈꯤꯇꯪ ꯑꯃꯨꯛ ꯍꯥꯞꯆꯤꯜꯂꯒ ꯃꯐꯝꯁꯦ ꯈꯤꯇꯪ ꯆꯥꯟꯅꯈ꯭ꯔꯕ ꯈꯪꯗꯦꯕ ꯑꯗꯒꯤ ꯆꯥꯎꯈꯠꯈꯤꯕꯅꯦꯕ ꯈꯪꯁꯥ ꯃꯥꯒ ꯆꯞ ꯃꯥꯟꯅꯅ ꯄꯨꯔꯛꯄ ꯃꯌꯥꯝꯁꯤ ꯍꯧꯖꯤꯛꯐꯥꯎ ꯆꯥꯎꯗ꯭ꯔꯤꯑꯕꯀꯣ
ꯍꯣꯏ ꯌꯦꯡꯁꯤ ꯑꯗꯨꯝ ꯀꯣ ꯍꯥꯏꯕꯗꯤ ꯑꯗꯨꯝ ꯌꯦꯡꯉꯒ ꯀꯩꯅꯣ ꯇꯧꯔꯁꯤꯦ ꯍꯣꯏ ꯐꯔꯦ ꯐꯔꯦ ꯑꯗꯨꯗꯤ ꯊꯝꯒꯦꯀꯣ
ꯍ ꯐꯔꯦ ꯐꯔꯦ